ꯇꯔꯔꯕꯣ
ꯇꯥꯔꯦ ꯇꯥꯔꯦ ꯍꯟꯗꯛꯇꯤ ꯇꯥꯔꯦ
ꯀꯔꯤꯅꯣ ꯃꯣꯏ ꯑꯃꯨꯛꯃꯨꯛ ꯇꯥꯗꯕꯤ ꯇꯧꯔꯤꯁꯤꯕ
ꯅꯣꯡ ꯃꯪꯕ ꯑꯣꯏꯝꯅꯤ
ꯅꯪ ꯖꯤꯌꯣ ꯐꯥꯏꯚꯔ ꯃꯅꯥꯛꯇꯨꯗꯒꯤ ꯃꯅꯥꯛꯇ ꯂꯩꯕ꯭ꯔꯥ ꯍꯥꯏꯗꯤ
ꯎꯝ ꯑꯥꯏꯇ ꯑ ꯑꯗꯨ
ꯑꯩꯈꯣꯏ ꯆꯅꯥꯎ ꯂꯥꯛꯑꯦ ꯖꯤꯑꯣ ꯐꯥꯏꯕꯔ ꯃꯅꯥꯛꯇ ꯂꯩꯌꯦ ꯎꯝ
ꯑꯩ ꯐꯣꯟꯗꯒꯤ ꯍꯣꯠꯄꯣꯗ ꯑꯣꯏꯅ ꯑꯣꯏꯅ ꯊꯥꯗꯣꯛꯑꯦ
ꯑꯣ ꯍꯣ ꯍꯣꯏ ꯑꯗꯨꯃꯥꯏꯅ ꯇꯧꯕ ꯅꯠꯇ꯭ꯔꯗꯤ ꯑꯩꯁꯨꯦ ꯒꯦꯠ ꯃꯌꯥꯗ ꯂꯩꯔꯗꯤꯅꯦ ꯐꯪꯉꯁꯨ ꯅꯦꯠꯋꯔꯛꯇꯣ ꯃꯆꯩ ꯑꯃ ꯑꯅꯤꯒꯨꯝꯕꯗꯪ ꯀꯥꯏꯕ ꯑꯗꯨꯗꯨꯅ ꯆꯞꯄꯦꯕ ꯒꯦꯠꯁꯤꯗꯤ ꯀꯩꯅꯣꯅꯦꯕ ꯀꯥ ꯆꯧꯕ ꯃꯔꯤꯃꯨꯛꯀꯤ ꯂꯥꯟꯅꯩꯌꯦꯕ ꯀꯩꯅꯣꯗꯣ ꯐꯥꯏꯕꯔ ꯊꯝꯐꯝꯗꯣ
ꯍ ꯍꯣ ꯍꯣꯏ ꯑꯗꯨꯅꯤꯅꯦ
ꯎꯝ
ꯅꯦꯠꯋꯔꯛ ꯌꯥꯗꯕꯤ ꯍꯦꯛ ꯍꯦꯛ ꯇꯧꯋꯦ ꯑꯩꯈꯣꯏꯒꯤ ꯅꯣꯡꯃꯪꯕꯩꯕꯨꯗꯤ ꯑꯣꯏꯗꯣꯏꯅꯦ
ꯑꯣꯏꯗꯣꯏꯅꯤ ꯑꯣꯏꯇꯣꯏꯅꯤ ꯎꯝ ꯃꯔꯕꯨꯨ ꯊꯔꯨꯔ ꯎꯝ ꯃꯔꯥꯕꯨꯊ ꯎꯔꯣ ꯑꯩ ꯑꯗꯨꯗ ꯀꯩꯅꯣ ꯐꯪꯗꯦꯌꯦ ꯅꯦꯠ ꯐꯪꯗꯦꯗ ꯎꯝ ꯑꯩ ꯑꯗ ꯅꯦꯠ ꯐꯪꯗꯤꯦ ꯏꯃꯥꯟꯕꯤ ꯑꯣꯏꯁꯅꯔꯤ ꯍꯥꯏꯕ
ꯏꯕꯦꯝꯃ ꯅꯪꯅ ꯇꯧꯋꯤꯗꯣ ꯉꯁꯥꯏꯒꯤꯗꯣ ꯏꯕꯦꯝꯃ ꯏꯕꯦꯝꯃ ꯔꯤꯖꯦꯛ ꯆꯠꯄ ꯇꯥꯔꯦꯅꯦ ꯅꯪꯕꯣ
ꯑ ꯀꯩꯒꯤꯅꯣ ꯁꯤ ꯊꯥꯡꯒꯠꯂꯤꯁꯤꯕꯣ ꯇꯥꯏꯌꯦ ꯇꯥꯏꯌꯦ ꯑꯦꯦ
ꯑꯩꯅ ꯍꯥꯏꯁꯦ ꯇꯥꯗ꯭ꯔꯣ
ꯋꯥꯔꯤ ꯁꯥꯅꯩꯁꯤ
ꯇ꯭ꯔꯥꯟꯁꯇꯔꯕꯂꯤ ꯗꯦ ꯇꯔꯅ ꯉꯁꯥꯏ ꯍꯥꯏꯔꯛꯄꯗ ꯃꯤ ꯏꯕꯥꯅꯤ ꯈꯛꯀꯤꯗ ꯑꯣꯏꯅ ꯋꯥꯔꯤ ꯁꯒꯗꯕꯅꯦ ꯑꯗꯨꯒ ꯊꯥꯔꯠ ꯄꯔꯁꯟꯗ ꯋꯥꯔꯤ ꯁꯅꯕꯗꯣ ꯑꯗꯨꯗꯣ ꯌꯥꯎꯋꯦ ꯍꯥꯏꯌꯦꯕ ꯑꯗꯨꯒꯤ ꯑꯗꯨꯗꯣ ꯌꯥꯎꯍꯜꯂ ꯀꯅꯣꯅ ꯍꯥꯏꯌꯦ
ꯊꯥꯟꯈꯤꯔꯣꯏ ꯂꯥꯏꯔꯤꯛ ꯇꯧꯔꯣꯏ ꯅꯪꯉꯣꯟꯗꯅꯤꯀꯣꯅ ꯍꯥꯏꯗꯣ ꯎꯝ ꯎꯝ ꯎꯝ ꯎ ꯑꯦꯃꯥ ꯅꯪ ꯍꯥꯏ ꯄꯁꯤ ꯀꯅꯨ ꯅꯪꯉꯣꯟꯗꯅꯦꯅ ꯍꯥꯏ
ꯍ ꯍꯣ ꯁꯣ
ꯏ ꯃꯩꯁ ꯌꯥꯝ ꯈꯪꯕꯩ ꯇꯠꯇ
ꯏꯕꯦꯝ ꯃꯃꯤꯡꯅ ꯊꯥꯔꯛꯏꯅꯦ ꯉꯁꯥꯏ ꯒ꯭ꯔꯨꯞ ꯆꯠꯇ ꯑꯗꯨꯒꯤꯅꯦ ꯑꯩꯅ ꯍꯥꯏꯔꯛꯏꯁꯦ ꯅꯉꯣꯟꯗ
ꯃꯅꯤꯄꯨꯔꯤꯅ ꯇꯥꯕ ꯑꯣꯏꯔꯝꯃꯅꯤꯌꯦ ꯑꯗꯨꯗꯤ
ꯃꯥꯅꯦ ꯃꯩꯇ ꯃ ꯆꯥꯅꯤ
ꯎꯝ
ꯑ ꯑꯩ ꯄꯣꯛ ꯅꯖꯔꯤ
ꯏꯁꯤꯡꯅꯤ ꯂꯥ ꯐꯪꯈ꯭ꯔꯕꯅꯦ
ꯏꯁꯤꯡꯒꯗ ꯇꯧꯕꯤꯌꯒꯅꯣ ꯄꯟꯅꯤꯡꯗꯤꯦ
ꯅꯪꯉꯣꯟꯗꯅꯦꯅ ꯍꯥꯏꯔꯤꯁꯦ ꯑꯩꯈꯣꯏ ꯏꯁꯤꯡ ꯌꯥꯝꯥ ꯐꯪꯗ꯭ꯔꯦ ꯍꯥꯏꯕ
ꯑꯗꯨꯅꯦ ꯏꯁꯤꯡ ꯑꯗꯨ ꯑꯗꯨ ꯇꯧꯕꯤꯔ ꯀꯅꯨ ꯑꯩ ꯀꯜꯂꯌꯦ ꯃꯈꯀꯣꯟ ꯇꯥꯅꯤꯌꯦꯦ
ꯑꯩꯏ ꯇꯥꯎꯗꯤꯦ
ꯍꯅꯦ
ꯑꯩꯈꯣꯏꯗꯤ ꯇꯣꯇꯤꯁꯦ ꯈꯕ꯭ꯔꯥ ꯃꯊꯟꯗ ꯇꯥꯕꯤ ꯂꯩꯕ ꯑꯗꯒꯤ ꯇꯣꯇꯤꯗꯤ ꯇꯥꯔꯒ ꯆꯤꯡ ꯉꯝꯗꯕꯤ ꯂꯩꯕ ꯑꯗꯨꯅ ꯑꯈꯣꯏ ꯄꯥꯁꯅꯦꯅꯦꯦ ꯏꯁꯤꯡꯗꯣ ꯃꯊꯟꯇ ꯇꯥꯕꯤꯗꯨꯗ ꯁꯣꯛꯎ ꯁꯣꯛꯎ ꯍꯥꯞꯆꯤꯜꯂꯨ ꯍꯥꯞꯆꯜꯂꯨ ꯍꯥꯏꯕ ꯑꯗꯨꯒ ꯗ ꯇꯧꯅꯨ ꯇꯧꯅꯨ ꯍꯥꯏꯕ ꯑꯗꯨꯩ ꯃꯥ ꯉꯥꯏꯕꯗꯅꯦ ꯏꯁꯤꯡ ꯆ ꯌꯧꯔꯦ ꯂꯥꯝ ꯐꯪꯗ꯭ꯔꯦꯕ ꯃꯥꯒꯤ ꯑꯗꯨ ꯅꯨꯃꯤꯠꯇꯣ ꯉꯥꯂꯒꯗ
ꯑꯩꯈꯣꯏꯒꯤꯁꯨ ꯏꯁꯤꯡ ꯑꯥ ꯌꯧꯕꯤꯗꯕ ꯍꯦꯛ ꯍꯦꯛ ꯇꯧꯋꯦ ꯑꯃꯣ ꯏꯁꯤꯡ ꯇꯥꯔꯛꯇꯕ ꯀꯥꯟꯗ
ꯎꯝ ꯋꯥꯉꯉ ꯑꯣꯏ ꯑꯗꯨꯉꯗ
ꯀ ꯀꯩ ꯅꯣꯏꯕꯃ
ꯋꯥꯔꯤ ꯂꯤꯔꯛꯑꯣ ꯋꯥꯔꯤ
ꯑꯥ
ꯑꯁ ꯀꯔꯤ ꯂꯤꯁꯤꯒꯦ ꯑꯩꯅ ꯅꯪꯉꯣꯟꯗ ꯀꯔꯤ ꯋꯥꯔꯤ ꯇꯥꯅꯤꯡꯉꯤ ꯏꯕꯦꯝꯃꯥ ꯑꯣ ꯑꯣ ꯑꯩꯗꯣ ꯂꯥꯏꯕ꯭ꯔꯦꯔꯤꯗ ꯑꯩꯈꯣꯏ
ꯏ ꯀꯦ ꯅꯨꯄꯥ ꯑꯃ ꯇꯤꯟꯅꯩ ꯑꯅꯧꯕ ꯑꯗꯨꯒ ꯃꯥꯏ ꯋꯥꯔꯤ ꯃꯌꯥꯝ ꯂꯤꯔꯛꯑꯦ ꯑꯩꯉꯣꯟꯗ ꯍꯥꯏꯗꯤ ꯁꯨꯃꯒꯤ ꯑꯦꯛꯁ ꯀꯨꯝꯕ ꯑꯉꯥꯡꯅꯤ ꯑꯉꯥꯡ
ꯑꯁ ꯅꯪꯗꯤ ꯑꯉꯥꯡ ꯉꯇ ꯁꯥꯟꯅꯒ ꯇꯧ ꯂꯩꯔꯦ ꯅꯪꯗꯤ ꯑꯉꯥꯡ ꯉꯥꯛꯇ ꯁꯪꯒꯥ ꯇꯧ ꯂꯩꯔꯤ
ꯇꯨ ꯊꯥꯎꯖꯟ ꯁꯚꯦꯟ ꯄꯣꯛꯄ ꯑꯉꯥꯡꯅꯦ
ꯄꯨꯔꯥ ꯅꯅꯥꯎ ꯃꯆꯥꯅꯤꯅꯦ
ꯃꯥꯅꯦ ꯠ ꯊꯥꯕꯗ ꯉꯥꯏꯖꯔꯤꯕ ꯑꯉꯥꯡꯅꯦ
ꯎꯝ ꯑꯩꯈꯣꯏ
ꯍꯥ
ꯑꯩꯈꯣꯏ ꯕꯦꯠꯀꯤ ꯊꯥꯕꯅ ꯍꯧꯖꯤꯛꯐꯥꯎ ꯈꯟꯅꯗ꯭ꯔꯤ ꯑꯗꯩ ꯑꯉꯥꯡ ꯃꯆꯥꯁꯨ ꯊꯥꯒꯠꯂꯛꯄ꯭ꯔꯕ
ꯊꯕ ꯂꯕ ꯑꯃ
ꯎꯝ ꯑꯩꯅ ꯉꯁꯥꯏ ꯁꯦꯠꯂꯝꯕ ꯈꯪꯉꯣ ꯏꯄꯥ ꯊꯪꯒ꯭ꯔꯕꯅꯣ ꯈꯪꯗ꯭ꯔꯦ ꯍꯥꯏꯕꯁꯦ ꯊꯤꯕꯝ ꯈꯪꯗ꯭ꯔꯦ ꯐꯅꯦꯛ ꯁꯦꯠꯅꯩ
ꯇꯜ ꯑ ꯑꯗꯨ ꯍꯗꯤ
ꯅꯪ ꯐꯅꯦꯛ ꯁꯦꯇ꯭ꯔꯣ ꯌꯝꯗ ꯑꯩꯗꯤ ꯐꯅ ꯌꯥꯝ ꯁꯦꯠꯂꯦ ꯐꯅꯌꯥꯝ ꯌꯥꯝ ꯄꯥꯝꯃꯦ
ꯑꯁ ꯇꯥꯂꯩ ꯈꯣꯡꯒꯥꯎꯅ ꯅꯨꯡꯉꯥꯏ
ꯍꯥꯏꯗꯤ ꯌꯨꯝꯒꯤ ꯐꯅꯦꯛꯇꯤ ꯑꯄꯥꯕ ꯀꯩꯅꯣ ꯇꯧꯕ ꯑꯣꯏꯗꯅ ꯑꯄꯤꯛꯄꯒꯨꯝꯕ ꯑꯗꯒꯤ ꯃꯄꯥꯟ ꯅꯥꯏꯕꯒꯨꯝꯕꯗꯨꯕꯨꯗꯤ ꯍꯥꯏꯅꯗꯦꯕ ꯑꯩꯁꯨ ꯑꯆꯧꯕꯗ ꯈꯨꯣꯏꯃꯥ ꯍꯣꯏꯒꯤꯗꯨꯗꯤ ꯄ ꯄꯨꯕꯃꯝꯗꯦꯕ
ꯑꯗꯨꯅꯦ ꯐꯅꯤꯦꯛ ꯀꯁꯤꯌꯠꯗ ꯏ ꯏꯃꯗ
ꯑꯁ ꯐꯅꯦꯛ ꯁꯦꯠꯄꯁꯦ ꯈꯨꯗꯝꯣꯡ ꯍꯥꯏꯥꯏ ꯑꯃꯅꯤꯅꯤ ꯐ꯭ꯔꯤꯅꯤ ꯄꯨꯔꯥ
ꯁꯣꯔꯣꯛꯇ ꯋꯥꯋꯥꯛꯀꯤꯡ ꯆꯠꯂꯒ ꯁꯥꯟꯅꯁꯤꯔꯥꯅ ꯇꯧꯕꯅꯦ ꯋꯥꯔꯤꯁꯦ ꯑꯗꯨꯗ ꯅꯦꯠ ꯐꯪꯉꯣꯏꯗꯕ
ꯎꯝ ꯐꯪꯉꯣꯏ ꯑꯗꯨꯕꯨꯗꯤ ꯑꯦꯕ ꯃꯥꯏ ꯋꯥꯔꯤꯂꯀꯃꯤ
ꯑꯣ
ꯑꯗꯨ ꯄꯨꯔꯥ
ꯑꯝ
ꯑ ꯉꯁꯥꯏꯒꯤ ꯑꯩꯅ ꯇꯤꯟꯅꯩ ꯍꯥꯏꯕ ꯅꯨꯄꯥꯁꯦ
ꯎꯝ
ꯃꯥꯗꯣ ꯃꯥꯏ ꯕꯣꯏꯐ꯭ꯔꯦꯟ ꯑꯃ ꯀ ꯑꯣꯏꯌꯦꯕ
ꯎꯝ
ꯃꯥꯏ ꯕꯣꯏ ꯐ꯭ꯔꯦꯟꯁꯦ ꯃꯥꯒꯤ ꯑꯦꯛꯁ ꯕꯦꯁ ꯐ꯭ꯔꯦꯟ ꯍꯥꯏꯇꯥꯔꯦꯅ
ꯎꯝ
ꯑꯗꯨꯒꯤ ꯑꯦꯛꯁ
ꯎꯝ
ꯑꯩꯅ ꯑꯍꯥꯟꯕꯗ ꯑꯗꯨꯃꯥꯏꯅ ꯍꯥꯏꯔꯛꯄꯁꯤꯗ ꯏ ꯀꯩꯅꯣꯅ ꯈꯈꯤꯇꯪ ꯑꯗꯨꯃꯥꯏꯅ ꯗꯤ ꯈꯜꯂꯦꯕꯏ
ꯎꯝ
ꯀꯩꯅꯅ ꯈꯈꯤꯇꯪꯗꯤ ꯈꯜꯂꯦꯕ ꯍꯥꯏꯗꯤ ꯇꯣꯛꯁꯤꯛ ꯑꯣꯏꯔꯦꯔꯤꯌꯥ ꯀꯥꯏꯅꯒ ꯍꯥꯏꯗꯤ ꯑꯗꯨꯒ ꯅꯪ ꯑꯩꯅ ꯑꯦꯁ ꯑꯃꯨꯛ ꯍꯪꯉꯦꯕ ꯅꯪꯒꯤ ꯑꯦ ꯕꯦꯁ ꯐ꯭ꯔꯦꯟ ꯑꯩ ꯑꯦꯛꯁ ꯕꯦꯁ ꯐ꯭ꯔꯦꯟ ꯅꯪꯒꯤ ꯕꯦꯁ ꯐ꯭ꯔꯦꯟꯗꯨꯅ ꯑꯦꯄ꯭ꯔꯨꯞ ꯇꯧꯕ꯭ꯔꯥ ꯍꯥꯏꯔ ꯀꯥꯟꯗ ꯃꯥꯏ ꯕꯦꯁ ꯐ꯭ꯔꯦꯟꯗꯨꯁꯨ ꯀꯧꯅꯗ꯭ꯔꯦ ꯁꯤꯅꯦꯕ ꯍꯥꯏꯔꯛꯏꯁꯦ
ꯎꯝ ꯏꯪꯂꯤꯁꯇꫭ ꯌꯥꯝ ꯊꯦꯠꯂꯛꯀꯅꯣ ꯑꯗꯨꯗꯤ
ꯍꯣꯏ ꯃꯥꯒꯤ ꯍꯥꯟꯅ ꯇꯤꯟꯅꯔꯝꯕ ꯃꯔꯨꯞ ꯃꯄꯥꯡꯗꯣ ꯑꯗꯨꯅꯅꯦ ꯀꯧꯅꯗ꯭ꯔꯦꯁꯤꯅꯦꯕ ꯑꯗꯨꯒꯤ ꯃꯤꯁꯦ ꯑꯩꯅ ꯍꯥꯏꯗꯤ ꯌꯥꯕ꯭ꯔꯥ ꯈꯣꯠꯄ꯭ꯔꯥꯅ ꯍ ꯍꯪꯚꯁꯤꯗ ꯑꯩ ꯑꯩ ꯀꯩꯅꯣ ꯁꯤꯃꯤ ꯁꯦ ꯇꯣꯛꯁꯤꯛ ꯑꯣꯏꯔꯦꯗ ꯂꯣꯁ ꯁꯤꯅꯤ ꯑꯩꯅ ꯑꯍꯥꯟꯕꯗ ꯈꯜꯂꯝꯃꯤꯁꯦ
ꯎꯝ
ꯑꯗꯒꯤꯗꯤ ꯑꯩꯅ ꯍꯪꯉꯦ ꯐꯪꯗꯔꯦ ꯑꯗꯒꯤꯗꯤ ꯑꯩꯁꯨ ꯍꯥꯏꯗꯤ ꯑꯩꯅ ꯃꯥꯗꯣ ꯀꯩ ꯍꯥꯏꯅꯤ ꯏꯍꯥꯟ ꯍꯥꯟꯅ ꯁꯨꯛꯈꯪ ꯈꯪꯗꯅ ꯑꯩꯅ ꯃꯥꯖꯦ ꯆꯤꯠ ꯇꯧꯕꯗꯤ ꯌꯥꯗꯦꯗꯅ
ꯎꯝ
ꯑꯗꯨꯒꯤ ꯑꯩꯗꯨꯅ ꯃꯉꯣꯟꯗ ꯍꯪꯉꯦ ꯀꯔꯤ ꯋꯥꯔꯤꯅꯣ ꯂꯤꯊꯔꯛꯑꯣ ꯁꯤꯅꯦꯕ
ꯍ
ꯑꯗꯨ ꯃꯥꯒꯤ ꯑꯍꯥꯟꯕ ꯇꯤꯟꯅꯈꯤꯗꯕ ꯃꯔꯨꯞꯇꯣ ꯑꯗꯨꯒꯤ ꯋꯥꯔꯤ ꯍꯥꯟꯅ ꯂꯤꯔꯛꯑꯦ ꯍꯥꯏꯗꯤ ꯀꯃꯥꯏꯅ ꯇꯧꯒꯦ ꯍꯥꯏꯕ ꯀꯥꯟꯗ ꯃꯕꯥꯏꯅꯤꯁꯦ ꯈꯠ ꯈꯠꯅꯩ ꯍꯥꯏꯌꯦꯕꯀꯣ ꯍꯦꯛ ꯍꯦꯛ
ꯎꯝ
ꯈꯠꯅꯕꯁꯤꯗꯅꯦ ꯈꯪꯕ꯭ꯔꯥ ꯍꯥꯏꯗꯤ ꯃꯥꯏ ꯃꯃꯥꯟꯅ ꯕ ꯃꯥꯏ ꯃꯃꯥꯟꯅꯕꯁꯤꯅ ꯃꯉꯣꯟꯗꯒ ꯍꯥꯏꯗꯤ ꯈꯠꯅꯕ ꯀꯥꯟꯗꯨꯗꯒ ꯄꯟ ꯃꯥꯏ ꯄꯦꯔꯦꯟꯁꯇꯣ ꯄꯩꯁꯥ ꯄꯥꯏꯕ ꯄꯦꯔꯦꯟꯁꯇꯣ ꯀꯥꯏꯅꯒ ꯄꯟꯕꯤꯌꯦꯕ ꯅꯪ ꯅꯃꯥꯟ ꯇꯥꯗꯤ ꯀꯔꯤ ꯄꯩꯁꯥ ꯄꯥꯏꯕꯅꯤꯅ ꯑꯗꯨ ꯂꯩꯍꯜꯂꯣ ꯑꯣ ꯅꯪ ꯅꯣꯏ ꯅꯃꯥꯟꯅ ꯇꯥꯜꯂꯤ ꯄꯤꯁꯥ ꯄꯥꯏꯕꯅꯤꯅ ꯂꯦꯞꯇꯣꯞꯇꫭ ꯂꯩꯕꯤꯔꯕꫭ ꯀꯥꯏꯅꯒ ꯑꯗꯨꯃꯥꯏꯅꯒ ꯀꯣꯠꯁꯜꯁ ꯀꯣꯠꯁꯜꯂ ꯋꯥꯡ ꯉꯥꯡꯕꯤꯗꫭ ꯇꯧꯋꯦꯌꯦ
ꯅꯈꯣꯟꯗꯣ ꯐꯖꯅ ꯉꯥꯡꯉꯛꯎꯕ ꯑꯝꯇ ꯑꯩ ꯄꯦꯜꯂꯦꯈꯦ ꯅꯪ
ꯊꯥꯔꯛꯀꯅꯣ ꯍꯥꯏꯔꯒ ꯃꯤꯅ ꯊꯥꯔꯛꯀꯅꯣ ꯍꯥꯏꯔꯒ ꯊꯥꯔꯛꯀꯅꯣ ꯍꯥꯏꯕꯅꯦ
ꯀꯩꯅꯣ
ꯊꯥꯔꯛꯀꯅꯣ ꯍꯥꯏꯕꯅꯦ ꯃꯨꯊꯠꯂꯝꯃꯣ
ꯀꯩꯅꯣ ꯄꯤꯔꯝꯗ꯭ꯔꯁꯤ ꯑꯩꯒꯤ
ꯀꯩ ꯅꯣꯅꯦ ꯑꯁꯤ ꯃꯨꯠ ꯊꯠ ꯂꯝꯃꫭ ꯍꯥꯏꯔꯒ ꯃꯥꯅ ꯊꯔꯝ ꯃꯤꯖꯦ ꯌꯦꯡꯉꫭ ꯏꯖꯦ ꯀꯥꯏꯌꯦꯕ ꯑꯩꯗꯤ
ꯏꯆꯦ ꯂꯥꯛꯄꯒꯤ ꯄꯩꯁꯥ ꯑ ꯏꯆꯦ ꯂꯥꯛꯄꯒꯤ ꯑꯆꯥꯄꯣꯠ ꯌꯦꯜꯂꯝꯃꯦ ꯍꯧꯖꯤꯛ ꯅꯨꯡꯉꯥꯏꯔꯦ ꯅꯨꯡꯉꯥꯏꯔꯦ ꯏꯆꯦ ꯂꯥꯛꯄꯁꯦ
ꯍꯥ ꯑꯗꯒꯤꯗꯤꯅꯦ ꯈꯪꯕ꯭ꯔꯥ
ꯎꯝ ꯅꯌꯥꯝꯕꯔꯣ ꯅꯅꯥꯎꯄꯤꯔꯣ ꯍꯧꯖꯤꯛꯀꯤꯗꫭ
ꯑꯁ ꯌꯥꯔꯦ ꯈꯪꯉꯨꯔꯅꯨ ꯑꯗꯒꯤꯗꯤꯅꯦ ꯑ ꯀꯔꯤ ꯇꯧꯔꯦ ꯀꯥꯏ ꯌꯧꯒꯔꯦ ꯑꯩ ꯀꫭꯠꯁꯟ ꯀꫭꯠꯁꯟꯗꯅ ꯋꯥꯒ ꯉꯥꯡꯕꯗꯣ ꯑꯗꯨꯃꯥꯏꯅ ꯁꯨꯝ ꯁꯨꯝ ꯇꯧꯋꯦꯌꯦ ꯑꯗꯒꯤꯗꯤ ꯑꯗꯨꯏ ꯃꯊꯛꯇꯅꯦ ꯈꯪꯕ꯭ꯔꯥ ꯍꯥꯏꯗꯤ ꯇꯤꯟꯅꯁꯤꯅ ꯅ ꯇꯤꯟꯅꯁꯦ ꯍꯥꯏꯕꯗꯣ
ꯃꯝꯃꯤ ꯐꯦꯟ ꯑꯝꯇ ꯃꯨꯊꯠ ꯄꯤꯌꯣ ꯎꯝ
ꯈꯠꯅꯔꯨꯔꯒ ꯑꯃꯨꯛꯀ ꯇꯤꯟꯅꯁꯦ ꯍꯥꯏꯕꯗꯣ ꯈꯠꯅꯔꯨꯔꯒ ꯑꯃꯨꯛ ꯍꯥꯏꯗꯤ ꯊꯦꯝꯖꯟꯕꯗꫭ ꯃꯥꯅꯒ ꯑꫭꯏꯅ ꯇꯧꯋꯦꯌꯦ ꯑꯗꯨꯒꯅꯦ ꯃꯥꯏ ꯃꯃꯥꯟꯅꯕꯁꯤꯗ ꯑꫭꯏꯅ ꯊꯦꯝꯖꯤꯟꯕꯤꯒꯗ ꯇꯧ
ꯀꯥꯡ ꯃꯔꯛ ꯁꯤꯗ ꯑꯗꯨꯝ ꯂꯩꯒꯦ
ꯑꯗꯨꯃꯥꯏꯅ ꯊꯦꯝꯖꯤꯟꯕꯁꯤꯗꯅꯦ ꯈꯪꯕ ꯑꯗꯨꯝ ꯍꯥꯏꯗꯤ ꯁꯨꯃꯥꯏꯅ ꯑꯗꯨꯝ ꯈꯔꯗꯤ ꯃꯥꯏ ꯃꯃꯥꯟꯅꯕꯗꯣ ꯐꯠꯇꯤ ꯐꯠꯇ꯭ꯔꯦꯗꯅ ꯑꯗꯨꯃꯥꯏ ꯀꯣꯠꯁꯟ ꯀꫭꯗꯅ ꯃꯤ ꯑꯗꯨꯃꯥꯏꯅ ꯍꯥꯏꯕ ꯈꯣꯠꯄꯗꯥ
ꯎꯝ
ꯑꯗꯒꯤꯗꯤ ꯁꯦꯍ ꯑꯗꯨꯒꯤ ꯐꯝꯃꯤꯟꯅꯕ ꯃꯥꯏ ꯁ꯭ꯀꯨꯜ ꯌꯨꯅꯥꯀꯣꯗ ꯇꯝꯃꯛ ꯃꯥꯜꯂꯦ
ꯃꯣꯏ ꯅꯥꯀꯟꯗ ꯅꯨꯄꯤ ꯑꯃ ꯐꯝꯃꯦꯌꯦ
ꯎꯝ
ꯑꯩꯅ ꯃꯥꯏ ꯍꯧꯖꯤꯛꯀꯤ ꯅꯥꯀꯟꯗ ꯐꯝꯕ ꯅꯨꯄꯤꯁꯤꯒ ꯃꯥꯒꯤ ꯍꯧꯖꯤꯛꯀꯤ ꯃꯔꯨꯞꯇꯣ ꯑꯗꯨꯒ ꯁꯦꯃꯥ ꯌꯦꯡꯕ ꯆꯠꯃꯤꯟꯅꯩꯌꯦꯌꯦ ꯁꯦꯃꯥ ꯌꯦꯡꯕ ꯆꯠꯃꯤꯟꯅꯕꯁꯤꯗ ꯃꯥꯏ ꯃꯃꯥꯟꯅꯕꯤꯁꯤꯗ ꯍꯧꯖꯤꯛꯀꯤ ꯃꯥꯏ ꯃꯔꯨꯞꯁꯤꯅ ꯀꯩ ꯍꯥꯏꯅꯤ ꯃꯅꯤꯡꯗ ꯃꯤ ꯋꯥ ꯉꯥꯡꯉꯛꯑꯕ ꯐꯠꯇꯕ ꯃꯤꯋꯥ ꯍꯥꯏꯗꯤ ꯐꯠꯇꯕ ꯍꯥꯏꯗꯤ ꯃꯥ ꯑꯗꯨ ꯍꯧꯖꯤꯛ ꯗꯨꯒꯤ ꯃꯇꯝꯗꯨꯗ ꯅꯨꯄꯤꯁꯤꯗ ꯍ ꯍꯣ ꯍ ꯍꯣ ꯕꯦꯁ ꯐ꯭ꯔꯦꯟꯅꯦꯅ ꯍꯣꯏ ꯕꯦꯁ ꯐ꯭ꯔꯦꯟꯅ ꯂꯩꯔ ꯃꯥꯏ ꯃꯔ ꯗ ꯃꯤ ꯋꯥ ꯉꯥꯡꯉꯛꯏꯕ ꯅꯨꯄꯤꯗꯨꯗ
ꯎꯝ ꯍꯦꯃꯟꯗ꯭ꯔꯥ
ꯃꯥꯁꯦ ꯍꯥꯏꯗꯤ ꯃꯤꯒꯤ ꯅꯨꯄꯥ ꯃꯨꯟꯕꯅꯤ ꯈꯣꯠꯄꯅꯤ ꯎ ꯃꯥꯏ ꯃꯧꯋꯥꯗ ꯏꯔꯥꯡ ꯇ ꯁꯤꯜꯂꯛꯑꯦ ꯈꯣꯠꯂꯦ ꯃꯤ ꯅꯨꯄꯥ ꯃꯨꯟꯈ꯭ꯔꯦ ꯈꯣꯠꯈ꯭ꯔꯦ ꯀꯥꯏ ꯇꯧꯗꯅ ꯑꯗꯨꯃꯥꯏꯅ ꯃꯤ ꯋꯥ ꯉꯥꯡꯖꯜꯂꯛꯑꯦꯌꯦ ꯑ ꯅꯨꯄꯤꯁꯤꯅ ꯇꯝꯊꯣꯛꯑꯦꯌꯦ ꯍꯧꯖꯤꯛꯀꯤ ꯑꯩꯅ ꯇꯤꯟꯅꯔꯤ ꯑꯉꯥꯡꯁꯤꯗ ꯑꯗꯨꯒ ꯑꯗꯨꯗꯒꯤ ꯑꯗꯨꯝ ꯈꯠꯅꯒꯤꯕꯅꯦ ꯍꯥꯏꯌꯦꯕꯀꯣ ꯑꯗꯒꯤꯗꯤꯅꯦ ꯍꯧꯖꯤꯛꯀꯤ ꯃꯥꯅ ꯇꯁꯦꯡꯅ ꯍꯥꯏꯔꯕ ꯗꯅꯦ ꯃꯥꯅꯅꯦ ꯈꯠꯂꯨꯕꯁꯤ ꯅꯠꯇꯦꯕ ꯈꯪꯉꯕ꯭ꯔꯥ ꯃꯥꯅ ꯍꯧꯖꯤꯛ ꯑꯣꯏꯔ ꯃꯤꯁꯤ ꯍꯥꯏꯗꯤ ꯑꯩꯍ ꯍꯥꯏꯔꯛꯀꯦꯕ ꯃꯥ ꯃꯥꯏ ꯃꯃꯥ ꯕꯁꯤꯅꯅꯦ ꯁꯤꯒꯤ ꯃꯥꯒꯤ ꯃꯥꯒꯤ ꯃꯥꯏ ꯃꯃꯥꯟꯅꯕꯤꯁꯤꯒꯤ ꯑꯦꯛꯁꯦ ꯀꯣꯏꯔꯤꯀꯥꯟꯁꯤꯗ ꯍꯧꯖꯤꯛ ꯀꯤ ꯑꯩꯒꯤ ꯑꯩꯅ ꯇꯤꯟꯅꯔꯤ ꯃꯤꯁꯤꯒ ꯍꯧꯖꯤꯛꯀꯤ ꯃꯥꯒꯤ ꯃꯃꯥꯟꯅꯕꯁꯤꯒꯤ ꯈꯪꯅꯔꯤꯁꯤ ꯃꯤꯀ ꯕ꯭ꯂꯣꯛ ꯇꯧꯅꯩ ꯍꯥꯏꯌꯦꯕ ꯈꯪꯕ꯭ꯔꯥ ꯀꯩꯅꯣꯝꯃ ꯇꯧꯕꯗꯒꯤ ꯌꯥꯅꯒꯤꯗꯦ ꯍꯥꯏꯕꯅꯤꯅꯦ ꯈꯪꯕ꯭ꯔꯥ ꯑꯗꯨꯗꯩꯩ ꯕ꯭ꯂꯣꯛꯁꯦ ꯑꯗꯨꯝ ꯊꯝꯃꯒ ꯂꯩꯈꯤꯕꯅꯦ ꯁꯨꯡꯍꯥꯡ ꯍꯥꯡꯗꯣꯛꯇꯦ ꯍꯥꯏꯌꯦꯕꯀꯣ ꯑꯗꯨꯒ ꯍꯥꯡꯗꯣꯛꯇꯕꯁꯤꯗ ꯑꯃꯨꯛ ꯀꯣꯟꯅ ꯀꯩ ꯍꯥꯏꯅꯤ ꯃꯥꯏ ꯃ ꯃꯥꯟꯅꯕꯗꯨꯒ ꯇꯣꯛꯅꯔꯕ ꯃ ꯇꯣꯛꯅꯗꯔꯤꯕ ꯑꯩꯁꯦ ꯑꯦꯛꯖꯦꯛ ꯑꯗꯨꯒꯤ ꯇꯥꯏꯝ ꯂꯥꯏꯟꯗꯨ ꯗꯤ ꯐꯖꯅ ꯈꯪꯗ꯭ꯔꯦꯕ ꯑꯗꯨꯏꯁꯨ ꯃꯥꯁꯦ ꯅꯤꯠ ꯊꯥꯕꯁꯤꯗ ꯑꯍꯥꯟꯕ ꯊꯥꯕꯒꯤꯗꯨ ꯔꯥ ꯃꯥꯜꯂꯦ ꯑꯗꯨꯗ ꯀꯩꯅꯣ ꯇꯧꯕꯁꯦ ꯍꯥꯏꯗꯤ ꯅꯪꯅ ꯑꯦꯛꯖꯥꯝ ꯅꯨꯡꯉꯥꯏꯔꯝꯕ꯭ꯔꯣ ꯈꯣꯠꯄ꯭ꯔꯣ ꯀꯥꯏꯅꯒ ꯑꯦꯛꯖꯥꯝ ꯅꯨꯡꯉꯥꯏꯔꯝꯕ꯭ꯔꯥ ꯈꯣꯠꯄ꯭ꯔꯥ ꯀꯥꯏꯅꯒ ꯍꯪꯉꯛꯄꯗꯣ
ꯎꯝ
ꯅꯤꯠꯀꯤ ꯑꯦꯛꯖꯥꯝ ꯅꯨꯡꯉꯥꯏꯔꯝꯕ꯭ꯔꯥꯅ ꯍꯪꯕꯁꯤꯗ ꯑꯗꯨꯗꯒꯤ ꯑꯗꯨꯝ ꯁꯨꯝ ꯀꯩ ꯍꯥꯏꯅꯤ ꯍꯦꯟꯅ ꯋꯥꯔꯤ ꯁꯥꯟꯅꯒꯤꯕꯅꯦ ꯍꯥꯏꯌꯦꯕꯀꯣ
ꯎꯝ ꯄꯄꯥ ꯆꯡꯉꯀꯥꯟꯗ ꯎꯝ
ꯑꯗꯒꯤꯗꯤ ꯃꯥꯁꯦ ꯁꯨꯝ ꯋꯥꯔꯤ ꯁꯥꯟꯅꯒꯤꯕꯁꯤꯗ ꯑꯗꯨꯝ ꯈꯪꯅꯒꯔ꯭ꯦꯌꯦ ꯃꯥꯏ ꯃꯥꯏ ꯃꯃꯥꯟꯅꯕꯒꯤ ꯑꯦꯛꯁ ꯑꯣꯏꯔꯤꯕ ꯃꯤꯁꯦ
ꯎꯝ
ꯑꯗꯒꯤꯗꯤ ꯍꯧꯖꯤꯛꯀꯤ ꯃꯩ ꯍꯧꯖꯤꯛ ꯈꯪꯅꯔꯤꯃꯤꯁꯦ ꯃꯥꯏ ꯄꯦꯔꯦꯟꯁꯇꯣ ꯃꯥꯏ ꯃꯃꯥ ꯄꯥꯗꯣ
ꯎꯝ
ꯀ꯭ꯂꯥꯁ ꯋꯥꯟꯒꯨꯝꯕ ꯀꯥꯔꯤꯀꯥꯟꯗꯅ ꯀꯩꯅꯣ ꯇꯧꯋꯦꯌꯦ ꯈꯥꯏꯅꯔꯦꯌꯦ
ꯎꯝ
ꯑꯗꯒꯤꯗꯤ ꯑꯗꯨꯃꯥꯏꯅ ꯈꯥꯏꯅꯈꯤꯕꯁꯤꯗ ꯅꯨꯄꯥꯁꯤꯒꯤ ꯃꯥꯏ ꯈꯪꯅꯔꯤ ꯃꯤꯁꯤꯒꯤ ꯃꯃꯥ ꯃꯄꯥꯗꯣ ꯈꯥꯏꯅꯩ ꯍꯥꯏꯌꯦꯕ
ꯎꯝ ꯎꯝ
ꯑꯗꯨ ꯈꯥꯏꯅꯕꯁꯦ ꯑꯗꯨꯗꯒꯤ ꯅꯨꯄꯥꯗꯣ
ꯎꯝ
ꯇꯧꯋꯦꯕ ꯍꯥꯏꯗꯤ ꯀꯩꯅꯣ ꯇꯧꯋꯦꯕ ꯀꯔꯤꯕ ꯎꯝ ꯃꯥꯏ ꯃꯄꯥꯁꯦ ꯌꯨꯗ ꯑꯣꯏꯅ ꯂꯥꯏꯆꯨꯈꯤꯕꯗꯣ
ꯎꯝ ꯎꯝ
ꯌꯨꯗ ꯂꯥꯏꯆꯨꯔ ꯂꯩꯈꯤꯗ꯭ꯔꯥ ꯍꯥꯏꯌꯦꯕꯀꯣ ꯑꯗꯒꯤ ꯃꯥꯅ ꯀ꯭ꯂꯥꯁ ꯅꯥꯏꯟ ꯍꯥꯏꯕ ꯇꯦꯟ ꯍꯥꯏꯕ ꯑꯗꯨ ꯀꯥꯈꯠꯂꯛꯄꯁꯤꯗ ꯃꯥꯏ ꯃꯃꯥꯗ ꯍꯥꯔꯠ ꯑꯦꯇꯦꯛ ꯇꯧꯔ ꯂꯩꯈꯤꯗꯦ ꯍꯥꯏꯌꯦꯕ ꯑꯗꯒꯤꯗꯤ ꯑꯃꯨꯛ ꯈꯔ ꯂꯩꯔꯒ ꯑꯃꯨꯛ ꯆꯍꯤ ꯑꯃ ꯑꯅꯤ ꯂꯩꯔꯒ ꯑꯃꯨꯛ ꯀꯩꯕ ꯃꯣꯏ ꯄꯨꯄꯨ ꯍꯥꯏꯕ ꯃꯣꯏ ꯄꯨ